ꯇꯥꯕ꯭ꯔꯣ
ꯇꯥꯏ ꯏꯕꯨꯉꯣ
ꯀꯩꯗꯧꯔꯤꯅꯣ ꯏꯇꯥꯎ
ꯇꯧꯗꯦꯗ ꯀꯩꯁꯨ ꯇꯧꯗꯦꯗ ꯑꯩꯈꯣꯏ ꯆꯥꯔꯦ ꯗꯥꯜ ꯆꯥꯔꯦ ꯗꯥꯜ ꯇꯧꯔꯦ
ꯃꯣꯏ ꯁꯟꯅꯕꯅꯤꯅ ꯗꯥꯜꯗꯤ
ꯎꯝ ꯅꯪꯗꯤ ꯀꯅꯥ ꯀꯅꯥꯒ ꯇꯧꯋꯦ
ꯇꯧꯗꯦꯗ
ꯑꯩꯗꯤ ꯉꯁꯤ ꯅꯨꯄꯤ ꯇꯔꯦ ꯇꯤ ꯇꯧꯋꯦꯅꯦ
ꯅꯩꯔꯦꯅꯦ ꯅꯪꯅ
ꯈꯔꯗꯤ ꯅꯥꯏꯔꯦ ꯅꯪꯁꯦ ꯑꯗꯨꯒꯤꯅꯦꯕ ꯑꯈꯣꯏꯕꯨꯗꯤ ꯋꯥ ꯑꯃ ꯆꯠꯁꯨ ꯍꯥꯏꯔꯛꯇꯕꯗꯣ
ꯑꯦꯁ ꯑ ꯅꯪ ꯍꯥꯏꯔꯒ ꯍꯣꯔꯦꯟ ꯇꯧꯁꯤ ꯇꯧꯁꯦ ꯍꯥꯏꯔꯒ ꯑꯃꯨꯛ ꯀꯣꯜꯁꯨ ꯐꯍꯟꯕꯤꯗꯕꯗꯣ
ꯎꯝ
ꯀꯥꯎꯈ꯭ꯔꯕꯗꯣ ꯆꯥꯛ ꯆꯥꯔꯒ ꯇꯧꯒꯅꯨꯅꯦ ꯑꯁ ꯃꯈꯣꯟꯗ ꯀꯩꯅꯣ ꯇꯧꯒꯅꯤ
ꯆꯥꯛ ꯆꯥꯗꯦꯗ ꯆꯥꯛꯇꯤ ꯉꯁꯥꯏꯅ ꯆꯕ ꯂꯣꯏꯕꯅꯦ
ꯀ꯭ꯔꯤ ꯆꯥꯕ
ꯀꯋꯥ ꯆꯥꯕꯒꯤꯅꯦꯗ
ꯑꯗꯨ ꯃꯈꯣꯟꯗꯣ ꯀꯩꯅꯣ ꯊꯣꯛꯑꯦꯕ
ꯎꯝ ꯑꯣ ꯑꯣ ꯁꯨꯝ ꯀꯟꯅ ꯇꯥꯕ꯭ꯔꯣ
ꯑꯣ
ꯑꯣꯝ ꯎꯝ ꯅꯣꯏꯗꯤ ꯀꯅꯥ ꯀꯅꯥ ꯂꯩꯕ꯭ꯔꯣ
ꯏꯕꯥꯅꯤ ꯈꯛꯇꯅꯦꯗ ꯏꯅꯥꯎ ꯅꯨꯄꯥꯒ
ꯑꯣ ꯃꯥꯗꯨꯗꯤ ꯆꯠꯈ꯭ꯔꯕꯣ
ꯎꯝ ꯉꯔꯥꯡꯗ ꯗꯦꯜꯂꯤ ꯌꯧꯈ꯭ꯔꯦ
ꯑꯣ ꯑꯣ ꯃꯥ ꯀꯗꯥꯏ ꯑꯃꯨꯛ ꯆꯠꯀꯦ ꯍꯥꯏꯕ꯭ꯔꯣ
ꯅꯣꯏꯒꯤ ꯍꯣꯁꯇꯦꯜꯗ
ꯑꯣ ꯃꯣꯏꯗꯤ ꯍꯨꯏꯗ ꯂꯩꯕ꯭ꯔꯣ
ꯑꯥ ꯃꯣꯏꯒꯤ ꯀ꯭ꯂꯕꯀꯥ ꯑꯗꯨꯝ ꯂꯩꯒꯗꯕ ꯃꯥꯜꯂꯦ
ꯑꯣ
ꯃꯆꯦꯁꯨ ꯕꯔꯥꯗ ꯂꯩꯕꯅꯦꯕ
ꯑꯣ
ꯃꯆꯦ ꯃꯅꯥꯛꯇ ꯑꯥ
ꯑꯣ ꯑꯣ
ꯆꯦ ꯃꯅꯥꯛꯇ ꯂꯩꯇꯦꯗ
ꯎꯝ
ꯃꯥꯗꯤ ꯃꯥꯒꯤ ꯍꯣꯁꯇꯦꯜ ꯃꯥꯒꯤ ꯀ꯭ꯂꯕ ꯑꯗꯨꯝ ꯂꯩꯕꯅꯤ
ꯑꯣ ꯐꯥꯏꯅꯦ ꯑꯗꯨ
ꯎꯝ
ꯉꯁꯤꯗꯤ ꯀꯔꯤ ꯀꯔꯤ ꯇꯧꯔꯦ
ꯉꯁꯤꯁꯦ ꯑꯩ ꯀꯣꯜ ꯑꯗꯨꯝ ꯇꯧꯔꯒ ꯂꯩꯔꯤꯗ
ꯎꯝ ꯑꯦꯠꯃꯤꯁꯟꯗꯤ ꯇꯧꯕ꯭ꯔꯣ
ꯇꯧꯗ꯭ꯔꯤꯌꯦ ꯑꯁ ꯈꯣꯟ ꯌꯥꯝ ꯇꯥꯏꯌꯦꯅꯦ
ꯎꯝ ꯃꯤ ꯑꯁ ꯃꯥꯈꯣꯟꯗ ꯂꯩꯕꯒꯤ
ꯀꯔꯤꯒꯤꯅꯣ ꯌꯥꯝ ꯀꯥꯟꯅ ꯇꯥꯏꯅ
ꯑꯈꯣꯏ ꯂꯩꯀꯥꯏꯁꯦ ꯌꯨ ꯃꯌꯥꯝ ꯂꯩꯌꯦ ꯀꯩꯒꯤꯔꯥ
ꯃꯅꯨꯡꯗ ꯆꯪꯉꯨꯅ ꯈꯔ ꯀꯩꯅꯣ ꯇꯧꯕꯗ
ꯇꯨꯃꯤꯟꯅ ꯇꯨꯃꯤꯟ ꯇꯨꯃꯤꯟ ꯇꯨꯃꯤꯟꯅ ꯁꯥꯕ ꯌꯥꯕ ꯃꯐꯝꯗ ꯆꯪꯉꯛ ꯑꯣ ꯇꯔꯤꯃꯈꯣꯂꯥ
ꯑꯁꯨꯏꯁꯁꯤꯗꯤ ꯍꯥ
ꯕꯤꯗꯤꯑꯣ ꯊꯥꯕ꯭ꯔꯕ
ꯍꯗꯤ
ꯀꯨꯔꯤ ꯃꯈꯣꯟꯅꯣ ꯑꯗꯨꯗꯤ ꯑꯦ ꯁꯤꯗꯤ ꯁꯣꯏꯗ꯭ꯔꯦ ꯔꯤꯖꯦꯛ ꯆꯜꯂꯅꯤ
ꯍꯨꯏꯁꯤꯡꯁꯦꯀꯣ ꯂꯣꯏꯅ ꯍꯥꯠꯇꯣꯛꯑꯅꯤ ꯂꯩꯥꯏꯁꯤꯗꯀꯣ ꯎꯃꯅꯤꯕꯒ ꯌꯥꯖ
ꯉꯁꯤꯁꯦ ꯂꯣꯌꯔ ꯅꯨꯄꯤ ꯑꯃ ꯂꯣꯌꯔ ꯅꯨꯄꯤ ꯑꯃꯒ ꯀꯣꯜ ꯇꯧꯕ ꯐꯪꯒꯅꯤ
ꯎ
ꯇꯃꯦꯡꯂꯣꯡꯗꯒꯤ
ꯎꯝ
ꯅꯪꯁꯨ ꯈꯪꯉꯝꯕ ꯌꯥꯏ ꯐꯦꯁꯕꯨꯛꯇ ꯕ꯭ꯂꯣꯒꯔ ꯑꯣꯏꯕꯅꯤ
ꯎ ꯑꯩꯗꯤ ꯈꯪꯗꯗꯤ
ꯖꯦꯃꯤꯅꯤ
ꯃꯥꯏ
ꯁꯤꯅꯦ ꯑꯥ
ꯎꯝ ꯎꯝ
ꯂꯪꯖꯣꯔ ꯂꯩꯅꯤꯌꯨ ꯃ
ꯑꯣ ꯈꯪꯖꯀ
ꯁꯤꯅꯤꯌꯥꯔꯅꯤꯗ ꯆꯍꯤ ꯊꯥꯔꯇꯤ ꯊꯥꯔꯇꯤ ꯍꯦꯜꯂꯦ
ꯎ ꯑꯩꯈꯣꯏ ꯎ ꯀꯣꯂꯦꯖ ꯑꯦ ꯑꯩꯈꯣꯏ ꯁ꯭ꯀꯨꯜ ꯀꯥꯔꯝꯕ꯭ꯔꯣ
ꯇ꯭ꯔꯤꯅꯤꯇꯤꯗ ꯀꯥꯔꯝꯃꯦ ꯍꯥꯏꯌꯦ ꯍꯥꯏꯣꯏ
ꯑꯣꯝ
ꯇꯨ ꯊꯥꯎꯖꯟ ꯊꯥꯔꯇꯤꯟꯗ ꯄꯥꯁ ꯑꯥꯎꯠ ꯇꯧꯈ꯭ꯔꯦ ꯍꯥꯏꯌꯦ ꯀ꯭ꯂꯥꯁ ꯇꯦꯟ
ꯑꯣ ꯑꯩꯗꯤ ꯁꯤꯅꯤꯌꯔ ꯑꯣꯏꯈ꯭ꯔꯦꯅ
ꯇꯨ ꯊꯥꯎꯖꯟ ꯑꯩꯠꯇꯤꯟꯗ ꯒ꯭ꯔꯦꯖꯨꯑꯦꯁꯟ ꯂꯣꯏꯈ꯭ꯔꯦ ꯍꯥꯏ
ꯎꯝ ꯂꯥꯏꯟ ꯐꯖꯅ ꯂꯧꯕꯅꯣ
ꯑꯥ ꯐꯖꯅ ꯂꯧꯋꯤꯗ ꯑꯗꯨꯗꯤ ꯃꯥꯒꯤ ꯏꯁꯇꯦꯇꯁꯁꯨ ꯎꯑ ꯑꯩꯁꯨ ꯊꯥꯔꯠ ꯁꯦꯃꯤꯁꯇꯔꯗ ꯏꯟꯇꯔꯟ ꯇꯧꯕ ꯂꯥꯛꯀꯦ ꯍꯥꯏ ꯍꯥꯏ ꯄꯥꯎ ꯐꯥꯎꯅꯕꯅꯤ
ꯎ ꯑ ꯃ ꯂꯩꯕꯒꯦꯔꯥ
ꯑꯃꯦꯔꯣꯡꯒꯤ ꯀꯣꯔꯠꯇ ꯂꯩ ꯍꯥꯏ
ꯎꯝ
ꯑꯗꯒꯤ ꯑꯩꯁꯨ ꯏꯟꯇꯔꯟ ꯇꯧꯕ ꯂꯥꯛꯈꯤ ꯍꯥꯏꯕ ꯁꯝꯃꯔ ꯚꯦꯀꯦꯁꯟ ꯂꯩꯔꯗꯤ ꯀꯦꯁꯁꯤ ꯌꯥꯎꯃꯦ ꯍꯥꯏꯌꯦ ꯑꯩꯗꯤ ꯌꯥꯝꯗꯗꯕ꯭ꯔꯥ ꯍꯥꯏꯅ ꯈꯜꯂꯒ
ꯎꯝ
ꯗꯤꯁꯇ꯭ꯔꯤꯛ ꯑꯃꯒꯤ ꯑꯣꯏꯕꯅꯤꯅꯀꯣ
ꯍꯣꯏ ꯌꯥꯝ ꯌꯥꯝꯅ ꯃꯅꯤꯗ ꯑꯗꯨꯝ
ꯈꯪꯗ꯭ꯔꯦꯗ
ꯀꯦꯁ ꯃꯆꯥ ꯃꯆꯥꯗꯤ ꯌꯥꯝꯔꯝꯃꯣꯏꯅꯦꯕ
ꯎꯝ ꯍꯟꯗꯛꯁꯨ ꯀ꯭ꯔꯤꯃꯤꯅꯦꯜ ꯀꯦꯁ ꯂꯩ ꯍꯥꯏ
ꯎꯝ
ꯎ
ꯃꯣꯏ ꯏꯟꯇꯔꯅꯦ ꯇꯧꯕꯈꯩꯁꯨ ꯄꯩꯁꯥ ꯄꯤꯕꯈꯔꯣ ꯈꯔ ꯈꯔꯗꯤ
ꯀꯁꯀꯤꯤ ꯃꯇꯨꯡ ꯄꯣꯜꯂꯦꯗ ꯍꯥꯏ ꯑꯌꯥꯝꯕꯗꯤ ꯑꯩꯈꯣꯏꯅ ꯄꯩꯁꯥ ꯄꯤꯕꯅꯦ
ꯎꯝ
ꯃꯣꯏꯅ ꯄꯤꯗꯕꯤ ꯈꯔꯅꯗꯤ ꯃꯣꯏꯅ ꯄꯤꯕ ꯈꯔꯅꯗꯤ ꯑꯩꯈꯣꯏꯅ ꯄꯤꯕ ꯑꯗꯨꯃꯥꯏꯅ ꯇꯧꯕꯅꯦ
ꯎꯝ
ꯇꯥꯎ ꯌꯥꯔꯗꯤ ꯈꯔ ꯐꯪꯕ ꯌꯥꯏ
ꯎꯝ
ꯥꯛꯇ ꯆꯥꯛꯁꯨ ꯐꯖꯕꯅꯦ
ꯑꯥ ꯃꯥ ꯁꯞꯤ ꯈꯪꯒꯅꯦ
ꯊꯥꯔꯛꯀꯦ ꯍꯣꯔꯦꯟ
ꯑ ꯅꯪꯒꯤ ꯅꯨꯄꯤꯗꯒꯤ ꯍꯦꯟꯅ ꯐꯖꯕ꯭ꯔꯅꯦ
ꯐꯥꯏꯗ ꯑꯩꯒꯤ ꯅꯨꯄꯤꯗꯤ ꯁꯛꯇꯤ ꯌꯥꯝ ꯐꯖꯕꯗꯤ ꯅꯠꯇꯦꯗ
ꯅꯨꯡꯕꯨ ꯅꯨꯡꯁꯤꯔꯗꯤ ꯑꯗꯨꯝ ꯐꯔꯃꯅꯤꯗ
ꯎꯝ ꯍꯣꯏꯗ ꯐꯣꯇꯣ ꯑꯗꯨꯒꯨꯝꯕꯗꯤ ꯐꯗꯕꯅꯤ ꯑꯁꯦꯡꯕꯗꯗꯤ ꯑꯗꯨꯝ ꯌꯥꯕꯅꯤꯅ
ꯎꯝ
ꯌꯥꯝ ꯐꯖꯕ ꯅꯠꯇ꯭ꯔꯁꯨ
ꯐꯥꯎꯖꯤ ꯐꯥꯝ ꯅ꯭ꯔꯣꯅꯉꯁꯨꯣ
ꯗ ꯐꯥꯎꯕꯗꯤ ꯐꯥꯎꯅꯥ ꯃꯟꯕꯒꯤ ꯃꯥꯁꯨ ꯍꯟꯗꯛ ꯁꯤꯂꯣꯡꯗ ꯏꯟꯇꯔꯟ ꯇꯧꯔꯒ ꯂꯩ
ꯑ ꯐꯥꯏꯅ
ꯎꯝ
ꯕꯤꯖꯦꯛꯣꯟ ꯕꯤꯖꯦꯛꯅꯦꯀꯣ ꯃꯥꯡꯗꯣ
ꯑꯥ ꯉꯥꯏ ꯈꯨꯟꯒꯤ ꯃꯤ ꯑꯃꯁꯨ ꯌꯥꯎꯋꯤ ꯍꯥꯏꯅꯩ
ꯑꯩꯈꯣꯏ ꯈꯨꯟꯒꯤ
ꯎꯝ
ꯎꯝ ꯌꯥꯝ ꯃꯣꯏ ꯍꯥ
ꯌꯥꯝ ꯋꯥꯡꯉꯦ ꯍꯥꯏ ꯑꯗꯨꯝ ꯋꯥꯡꯉ
ꯅꯨꯄꯤꯔꯣ ꯅꯨꯄꯥꯔꯣ
ꯅꯨꯄꯥ
ꯅꯒꯅ ꯆꯦ
ꯌꯥꯝ ꯋꯥꯡꯕꯗꯤ ꯅꯠꯇꯦꯗ ꯑꯗꯨꯝ ꯈꯔꯗꯤꯕ ꯅꯅꯥꯎꯅ, ꯀꯌꯥ ꯅꯨꯄꯥꯒꯤ ꯀꯒꯥ ꯀꯃ ꯅꯅꯥꯎ ꯅꯨꯄꯥꯒꯤ ꯂꯦꯡꯒꯥ ꯑꯣꯏꯔꯝꯃꯅꯦ
ꯖꯅꯌꯥ
ꯑꯩꯈꯣꯏꯒꯤꯗꯤ ꯖꯨꯅꯤꯌꯔ ꯑꯣꯏꯔꯅꯤ ꯍꯣꯏ
ꯎꯝ
ꯀ꯭ꯂꯥꯁꯁꯨ ꯃꯣꯏ ꯅꯅꯥꯎ ꯅꯨꯨꯄꯥꯒ ꯃꯅꯔꯝꯒꯅꯤ
ꯎꯝ
ꯀ꯭ꯂꯥꯁ ꯑꯅꯤ ꯀꯩꯅꯣ ꯇꯧꯕꯅꯦꯕ ꯖꯨꯅꯤꯌꯔ ꯑꯣꯏꯕꯅꯦꯕ
ꯎ ꯃꯥꯁꯨ ꯊ꯭ꯔꯞ ꯂꯧꯕꯒꯤꯔꯣ
ꯍꯣꯏ ꯆꯍꯤ ꯑꯅꯤ ꯒꯦꯞ ꯊꯝꯕꯒꯤꯅꯦ
ꯎꯝ
ꯍꯥꯏꯅ ꯅꯣꯏꯒꯤꯁꯦ ꯏꯟꯆꯥꯡ ꯆꯍꯤ ꯑꯃꯅꯤ ꯀꯣ ꯊꯥ ꯇꯔꯨꯛ ꯀꯨꯝꯃꯔ
ꯏꯟ ꯇꯔꯟꯑꯗꯣ
ꯎꯝ
ꯊꯥ ꯑꯃꯈꯛꯇꯅꯤ
ꯎꯝ ꯊꯥꯎ ꯃꯈꯥ
ꯎꯝ
ꯌꯥꯝꯗꯦꯅꯦ ꯑꯗꯨꯗꯤ
ꯎꯝ ꯑꯗꯨ ꯌꯥꯝꯅꯗꯤ ꯇꯧꯒꯗꯕ ꯃꯣꯏꯅꯗꯤ ꯀꯝꯄꯅꯤ ꯑꯃꯟ ꯗꯁꯨ ꯑꯃꯗꯁꯨ ꯑꯃꯗꯁꯨ ꯅꯍꯥꯟꯗꯁꯨ ꯑꯦꯟ ꯑꯥꯏ ꯇꯤ ꯑꯁꯤ ꯁꯤ ꯑ ꯀꯩꯅꯣꯒꯤ
ꯑ ꯃꯅꯤꯄꯨꯔꯒꯤ ꯑꯦꯟ ꯑꯥꯏ ꯇꯤꯗ ꯇꯧꯋꯦ
ꯑꯣ
ꯍꯟꯗꯛꯀꯤ ꯋꯤꯟꯇꯔ ꯚꯤꯀꯦꯁꯟꯗꯒꯣ
ꯍꯣꯏ
ꯑꯗꯨꯗ ꯑꯦꯟ ꯑꯥꯏ ꯇꯤꯗ ꯇꯧꯋꯦ ꯑꯗꯨꯒ ꯍꯟꯗꯛꯁꯨ ꯃꯥ ꯃꯊꯟꯇ ꯃꯥꯒꯤ ꯀ꯭ꯂꯥꯁ ꯌꯥꯎꯗꯕꯤꯗ ꯃꯊꯟꯇꯀꯣ
ꯎꯝ
ꯅꯥꯒꯥꯂꯦꯟꯒꯤ ꯑꯦꯟ ꯑꯥꯏ ꯇꯤꯗ ꯑꯃꯨꯛ ꯏꯟꯇꯥꯔꯟ ꯇꯧꯕꯅꯤ
ꯎꯝ
ꯃꯥꯒꯤ ꯌꯨꯝꯗꯣ ꯑꯦꯟ ꯑꯥꯏ ꯇꯤꯒꯤ ꯃꯅꯥꯛꯇ ꯍꯦꯛ ꯑꯣꯏꯕꯀꯣ ꯃꯥ ꯍꯟꯗꯛ ꯂꯩꯕꯗꯣ
ꯑꯣ ꯑꯣ
ꯐꯩꯅꯦ ꯑꯗꯨꯗꯤ
ꯎꯝ
ꯃꯥꯒꯤ ꯑ ꯀꯩꯅꯣ ꯃꯁꯦꯟ ꯍꯥꯏꯇꯥꯔꯦꯅꯦ ꯃꯥꯒꯤ ꯕ꯭ꯔꯥꯗꯔ ꯏꯟꯂꯣꯗꯣ
ꯎꯝ
ꯑꯗꯨꯁꯨ ꯑꯦꯟ ꯑꯥꯏ ꯇꯤꯒꯤ ꯑꯣꯖꯥ ꯑꯣꯏꯕ
ꯑꯣ
ꯃꯣꯏ ꯈꯨꯟꯒꯤꯗꯤ ꯏꯁ ꯑꯣꯖꯥꯒꯨꯝꯕ ꯂꯦꯛꯆꯔ꯭ꯔꯒꯨꯝꯕꯗꯤ ꯌꯥꯝꯕꯅꯦ ꯃꯣꯏ
ꯎꯝ ꯀꯩꯅꯣꯅꯦ ꯑꯪꯒꯃꯤꯅꯦ
ꯑꯣ
ꯃꯥꯒꯤ ꯀꯩ ꯀꯩꯅꯣꯗꯨꯗꯤ
ꯎꯝ
ꯃꯆꯦꯒꯤ ꯀꯩ ꯀꯩꯅꯣ ꯃꯇꯨꯅꯦꯕ
ꯑꯣ
ꯃꯆꯦ ꯍꯥꯏꯁꯦ ꯄꯣꯛꯃꯤꯟꯅꯕ ꯅꯠꯇꯕ ꯑꯖꯤꯅꯒꯤ ꯃꯅꯥꯎꯅꯨꯄꯤ ꯀꯣ
ꯎꯝ
ꯑꯖꯤꯅꯁꯨ ꯃꯣꯏ ꯔꯤꯂꯩꯇꯤꯚ ꯂꯣ
ꯍꯣꯏꯅ ꯃꯄꯥꯗꯣ ꯑꯖꯤꯅ ꯃꯄꯥꯒ ꯄꯣꯛꯃꯤꯟꯅꯕꯅꯦ
ꯑꯣ
ꯎꯝ ꯐꯩꯌꯩꯅꯦ